ꯑꯗꯨ ꯅꯍꯥꯟ ꯅꯕꯥꯅꯤ ꯂꯥꯛꯄꯗꯁꯨ ꯃꯥꯅ ꯈꯪꯕꯅꯦ ꯂꯣꯏꯅ
ꯑꯗꯨꯅꯦ ꯆꯥꯛꯇꯨꯗꯤ ꯃꯤ ꯃꯈꯩ ꯊꯣꯡꯕ ꯌꯥꯏꯗꯣ ꯏꯟꯖꯥꯡ ꯃꯥꯅ ꯊꯣꯡꯕꯗꯨꯗꯤ ꯈꯨꯠꯇꯤ ꯂꯩꯃ ꯃꯥ ꯀꯩꯅꯣꯝꯃ ꯃꯥꯒꯤ ꯀꯔꯤ ꯍꯥꯏꯁꯤꯔꯥ ꯃꯥ ꯎꯝ ꯆꯥꯕꯗꯁꯨ ꯑꯗꯨꯝ ꯍꯥꯎꯕ ꯑꯗ ꯄꯦꯟꯗꯕꯗꯣ
ꯍꯣꯏ ꯍꯣꯏ ꯍꯣꯏ ꯍꯣꯏ
ꯇꯧꯕꯣꯏ ꯃꯥꯒꯤ ꯌꯦꯟꯖꯥꯡꯗꯣ
ꯃꯆꯦ ꯃꯆꯦꯁꯨ ꯂꯥꯛꯑꯦ ꯍꯥꯟꯅ ꯅꯣꯏ ꯂꯞꯇꯦꯡꯉꯥꯏꯗ ꯃꯦ ꯑꯗꯨ ꯅ ꯍꯣꯏ ꯑꯗꯨꯝ ꯈꯔ ꯀꯩꯅꯣ ꯇꯧꯋꯦ
ꯑꯠꯆꯥꯥ
ꯃꯥ ꯃꯆꯦꯁꯨ ꯍꯥꯏꯩꯌꯦ ꯊꯣꯡꯗꯀꯣ
ꯑꯗꯨꯝ ꯃꯆꯦꯕ ꯑꯣꯏꯅ ꯅꯪ ꯑꯦꯗꯖꯁ ꯇꯧꯕ ꯌꯥꯗ꯭ꯔꯣ
ꯑꯁ ꯑꯗꯨꯗꯤ ꯂꯔꯦꯕꯣꯄ ꯑꯃꯨꯛ
ꯏ ꯐꯩ ꯍꯥꯏꯔꯗꯤ ꯌꯥꯔꯦ ꯀꯩꯅꯣ ꯅꯨꯄꯤꯗꯤ ꯊꯕꯛꯄꯨ ꯇꯧꯗ꯭ꯔꯗꯤ ꯌꯨꯝꯒꯤ ꯀ ꯌꯨꯝꯒꯤ ꯀꯤꯠꯆꯟ ꯐꯖꯅ ꯌꯦꯡꯉꯒ ꯑꯩꯈꯣꯏꯅ ꯇꯧꯕ ꯉꯝꯗꯕꯗꯨꯣ ꯇꯧꯕꯤꯅꯔꯒ ꯑꯗꯨꯝ ꯑꯩꯈꯣꯏꯅ ꯀꯔꯤꯁꯤꯔ ꯄꯩꯁꯥ ꯇꯥꯜꯂꯒ ꯌꯨꯝꯗ ꯂꯩꯕꯟꯅ ꯐꯩꯗ
ꯑꯩꯁ ꯁꯣꯏꯔꯦ ꯚꯥꯏ ꯅꯪꯒꯤ ꯋꯥꯔꯤꯗꯣ ꯑꯃꯨꯛꯀ ꯑꯗꯨꯗ
ꯑ ꯑꯗ ꯅꯪꯒꯤꯗꯗꯤ ꯋꯥꯔꯀꯤꯡ ꯋꯨꯃꯦꯟ ꯅꯨꯄꯥ ꯃ ꯃꯥꯜꯂꯅ ꯊꯕꯛ ꯁꯨꯕ ꯃꯤ ꯊꯕꯛ ꯁꯨꯕ ꯅꯨꯄꯤ
ꯅꯨꯄꯤꯅ ꯇꯥꯟꯕ ꯑꯩꯅ ꯐꯤꯔꯣꯝ ꯁꯨꯕ ꯑꯗꯨꯗꯨ
ꯑꯁ ꯑꯁ ꯁꯣꯏꯗ꯭ꯔꯦ ꯑꯩ ꯅꯪꯕꯨ ꯐ꯭ꯔꯣꯛ ꯈꯔ ꯈꯜꯂꯒ ꯊꯥꯔꯥꯛꯄꯤꯒꯦ ꯚꯥꯏ ꯑꯩ ꯍꯟꯗꯛ ꯕꯖꯥꯔ ꯀꯥꯗꯕ ꯂꯩꯦ ꯅꯪ ꯀ꯭ꯔꯤ ꯀꯂꯔ ꯄꯥꯝꯕ꯭ꯔꯣ ꯌꯦꯂꯣ
ꯀꯆꯟꯗ ꯀꯆꯟꯗꯩꯁ ꯁꯜ ꯀ ꯆꯥꯡ ꯆꯪꯕ ꯀꯣꯂꯤꯛ ꯊꯦꯡꯕ ꯑꯦ ꯐꯒꯦ ꯐꯒꯦ
ꯑꯦ ꯑꯦ ꯍꯣꯏ ꯍꯣꯏ ꯌꯦꯜꯂꯣꯒ ꯄꯤꯡ ꯃꯆꯨ ꯑꯩ ꯐ꯭ꯔꯣꯛ ꯈꯜꯂꯒꯦ ꯅꯪꯒꯤꯗꯃꯛꯇ
ꯌꯥꯏ ꯌꯥꯏ ꯌꯥꯏ ꯊꯥꯔꯛꯑꯣ ꯊꯥ ꯊꯥꯔꯛꯎꯅꯦ
ꯑꯗꯨꯝ ꯃꯦꯔꯦꯖ ꯃꯦꯔꯦꯖ ꯇꯧꯕ ꯀꯥꯟꯗꯅ ꯒꯥꯎꯟ ꯍꯥꯞꯅꯤꯩ ꯑꯗꯨꯗꯤ
ꯎꯝ ꯌꯥꯔꯦ ꯌꯥꯔꯦ ꯥꯏ ꯑ ꯋꯥ ꯁꯤꯂꯁꯦ
ꯗꯤ ꯒꯥꯎꯟ ꯋꯥꯏꯠ ꯋꯥꯏꯠ ꯀꯂꯔ ꯍꯥꯏꯕꯗꯤ ꯄꯛꯀꯅꯤꯌꯦ
ꯎ ꯌꯥꯔꯦ ꯌꯥꯔꯦ
ꯅꯪ ꯅꯦꯅꯦ ꯁꯤꯤꯒꯔ ꯍꯥꯥꯜ ꯂꯩꯗꯅꯤ
ꯑ ꯐꯥꯎꯟꯗꯦꯁꯟꯒꯤ ꯇꯁꯤꯅ ꯍꯥ ꯎꯝ
ꯄꯛ ꯄꯀꯅꯤ
ꯑ ꯌꯥꯏ ꯌꯥꯏ ꯑꯩꯗꯤ
ꯍꯟꯗꯛꯀꯦ ꯍꯟꯕꯗꫭ
ꯀ ꯀꯔꯤꯗꯣ꯫
ꯍꯟꯗꯛꯀꯤ ꯑꯃꯨꯛꯀ ꯍꯟꯒꯦ ꯂꯩꯅ꯫ ꯍꯣꯏ ꯍꯣꯏ ꯍꯟꯗꯛꯀꯤ ꯍꯟꯕꯗ ꯑꯃꯨꯛꯀ ꯃꯈꯣꯡ ꯆꯥꯁꯦꯅ ꯍꯥꯏꯔꯤꯌꯦ ꯈꯟꯗꯦ ꯑꯣꯀꯦ ꯑꯣꯀꯦ꯫
ꯑꯠꯆꯥ ꯑꯗꯣ ꯃꯣꯏ ꯂꯩꯃꯤꯟꯅꯥꯗ꯭ꯔꯗꯤ ꯃꯤ ꯀꯌꯥ ꯂꯩꯔꯤꯕ꯭ꯔꯣ ꯑꯗꯨꯗ꯫
ꯑꯠ ꯎꯝ ꯑꯅꯤꯗꯨꯗꯤ ꯂꯩꯔꯤꯗ꯫
ꯑꯅꯤ ꯍꯥꯏꯕꯗꯤ ꯀꯩꯅꯣ
ꯀꯩ ꯀꯨ ꯑꯅꫭꯠ ꯎꯞꯄꯒ
ꯑꫭ ꯍꯧꯖꯤꯛ ꯑꯣ ꯑꯗꫭ ꯑꯇꯣꯞꯄ ꯑꯅꯤꯗꯨ ꯆꯠꯈ꯭ꯔꯕꯀꯣ꯫
ꯑ ꯑꯇꯣꯞꯄ ꯑꯅꯤ ꯑꯗꯨꯗꯤ ꯃꯈꯥꯒꯤꯗꯨꯗꯤ ꯂꯩꯔꯤꯌꯦꯗ꯫
ꯑꯗꯨ ꯃꯣꯏ ꯅꯣꯏ ꯆꯥꯃꯤꯟꯅꯕ ꯀꯩꯅꯣ
ꯑꯗꯨꯅꯦ ꯑꯗꯨꯝ ꯑꯗꯨ ꯍꯟꯗꯛꯇꯤ ꯆꯥꯃꯤꯟꯅꯗ꯭ꯔ ꯃꯥꯜꯂꯦ꯫
ꯃꯕꯥꯅꯤ ꯂꯩꯃꯤꯟꯅꯔꯒ ꯃꯕꯥꯅꯤ ꯑꯣꯏꯅ ꯀꯣꯏ ꯂꯩꯒꯅꯤꯀꯣ꯫
ꯈꯪꯗꯦ ꯃꯕꯥꯅꯤꯁꯨ ꯋꯥꯔꯤ ꯅꯨꯡꯉꯥꯏꯅꯦ ꯑꯗꯨꯝ ꯑꯩꯅ ꯇꯥꯕꯗ꯫
ꯑꯩꯁ ꯍꯥꯏꯕ ꯉꯝꯗꯦ ꯑꯗꯨꯗꯤꯍꯦ ꯅꯨꯄꯤꯒ ꯅꯨꯄꯥ ꯈꯛꯇ ꯂꯩꯕꯁꯤꯗꯤ꯫
ꯍꯥꯏ ꯑꯃ ꯑꯃ ꯑꯅꫭꯠ ꯎꯞꯄꯗꯨꯗꯤ ꯆꯠꯈ꯭ꯔꯦ ꯀꯩꯅꯣꯗ꯫ ꯍꯧꯖꯤꯛ ꯃꯥꯒꯤ ꯑꯃ ꯑꯃ ꯂꯥꯛꯑꯦ ꯍꯥꯏꯌꯦ ꯃꯅꯥꯎꯅꯨꯄꯥ꯫ ꯑꯗꯨꯒꯤꯅꯦ ꯑꯩꯁꯨ ꯂꯩꯕ ꯌꯥꯒꯦ ꯇꯧꯕꯗꯨ ꯅꯠꯇ꯭ꯔꯗꯤ ꯀꯗꯥꯏ ꯂꯩꯕ ꯌꯥꯒꯗꯧꯅꫭ꯫
ꯑꯆꯥ ꯆꯥ꯫ ꯆꯥ ꯑꯇꯣꯛꯄ ꯑꯃ ꯂꯥꯛꯄꯀꯣ꯫
ꯍꯣꯏ-ꯍꯣꯏ꯫
ꯑꯗꯨ ꯑꯣꯏꯔꯗꯤ ꯑꯩ ꯅꯠꯇ꯭ꯔꯗꯤ ꯅꯨꯄꯤꯒ ꯅꯨꯄꯥ ꯑꯃ ꯀꯩ ꯍꯥꯏꯁꯤꯔꯦ ꯌꯨꯝ ꯑꯃꯥꯗ ꯂꯩꯔꯗꯤ ꯑꯗꯨꯝ ꯑꯣꯟꯈꯤꯅꯤꯕ꯫
ꯄ꯭ꯂꯁ ꯃꯥꯏꯅꯁ ꯌꯥꯗꯦ ꯍꯥꯏꯕꯗꫭ꯫
ꯑꯗꯨꯅꯦ ꯄ꯭ꯂꯁ ꯃꯥꯏꯅꯁ ꯌꯥꯗꯕꯅꯤꯅꯦ꯫
ꯎꯝ꯫
ꯂꯣ ꯑꯣꯐ ꯑꯦꯇ꯭ꯔꯦꯛꯁꯟ ꯆꯪꯉꯛꯀꯅꯤ ꯑꯗꯨꯗ꯫
ꯍꫭꯏ ꯑꯗꯨ ꯑꯥ ꯅꯪꯒꯤ ꯌꯦꯔꯨꯝ ꯁꯦꯝꯕ ꯈꯣꯠꯄ ꯆꯥꯗꯤ ꯆꯥꯗ꯭ꯔꯤꯗꯣ ꯑꯗꯨꯝ ꯋꯥꯔꯤꯗ ꯑꯣꯏꯅ ꯇꯥꯔꯒ ꯆꯥꯕ ꯃꯑꯣꯡ ꯇꯧꯔꯒꯦ ꯑꯗꯨꯝ ꯈꯔ ꯂꯤꯔꯧꯗꯅ꯫
ꯌꯦꯔꯨꯝꯁꯤ ꯖꯥꯠ ꯖꯥꯠꯇꯤ ꯂꯩ ꯑꯗꯨꯕꯨ ꯑꯩꯅ ꯈ꯭ꯋꯥꯏꯗꯒꯤ ꯆꯥꯅꯤꯡꯕꯗꯤꯀꯣ
ꯎꯝ꯫
ꯁꯤꯝꯄꯜꯁꯨ ꯑꯣꯏꯕ ꯍꯥꯎꯁꯨ ꯍꯥꯎꯕꯗꯣ꯫ ꯆꯅꯝ ꯈꯔ ꯆꯅꯝꯗꯣ ꯈꯔ ꯁꯨꯒꯦꯁꯨ ꯌꯥꯏ ꯁꯨꯗꯕ ꯍꯦꯛ ꯁꯨꯕꯅꯗꯤ
ꯊꯥꯡꯅ ꯃꯆꯥ ꯃꯆꯥ ꯃꯆꯥ ꯀꯛꯄ ꯌꯥꯕ ꯃꯈꯩ ꯀꯛꯔꯒ ꯄꯤꯁ ꯄꯣꯗꯧ-ꯄꫭꯗꯧ ꯑꯣꯟꯍꯟꯕꯗꫭ ꯄꯥꯎꯗꯔꯃꯛꯇꯤ ꯅꯠꯇꯦ ꯃꯆꯥ ꯃꯆꯥ ꯑꯣꯏꯍꯟꯕꯗꫭ꯫
ꯍꯣꯏ-ꯍꯣꯏ꯫
ꯃꯗꯨꯃꯥꯏꯅ ꯇꯧꯔꯒ ꯑꯥ ꯀꯔꯤ ꯍꯧꯖꯤꯛ ꯎꯝ ꯇꯤꯜꯍꯧ ꯇꯤꯜꯍꯧꯗꯣ꯫
ꯍꯣꯏ꯫
ꯌꯥꯝ ꯆꯥꯎꯗꯕꯤꯗꯨꯁꯨ ꯕꯣꯛꯁ ꯕꯣꯛꯁꯇ ꯇ ꯈꯔ ꯀꯛꯑꯒ ꯍꯥꯞꯄ ꯑꯗꯨꯒ ꯑꯖꯤꯟꯕꯗꯣ ꯈꯔꯕꯨꯗꯤ ꯍꯥꯎꯕꯅꯦ ꯃꯤ ꯈꯔꯗꯤ ꯄꯥꯝꯗꯦ ꯑꯩꯗꯤ ꯄꯥꯝꯃꯦ ꯑꯖꯤꯅꯃꯇꯣ ꯑꯖꯤꯟꯃꯇꫭ ꯍꯥꯞ ꯀꯅꯤ ꯑꯗꯨꯒ ꯌꯦꯔꯨꯝꯗꯨ ꯑꯈꯣꯏ ꯅꯣꯔꯃꯦꯜ ꯊꯥꯎꯗ ꯐ꯭ꯔꯥꯏ ꯇꯧꯗꯕꯤ ꯕꯇꯔꯅ ꯉꯧꯕꯗꯣ ꯃꯅꯝꯁꯨ ꯍꯥꯎ ꯕꯥ ꯑꯗꯨꯒ ꯌꯦꯔꯨꯝꯁꯨ ꯐꯖꯅ ꯀꯔꯤꯍꯩꯁꯤꯔꯥ ꯄꯦꯠ-ꯄꯦꯠ ꯎꯝ ꯏꯁꯤꯡ ꯈꯔꯥ ꯌꯦꯔꯨꯝ ꯉꯧꯕ ꯀꯥꯟꯗ ꯑꯈꯣꯏ ꯐꯥꯔꯁ ꯉꯧꯕ ꯀꯥꯟꯗ ꯌꯥꯝ ꯆꯥꯎꯊꯣꯛꯑꯣꯏꯅ ꯑꯗꯨꯗꯣ ꯄꯥꯝꯗꯦꯕ ꯑꯩꯗꯤ꯫
ꯍꯣꯏ ꯍꯣꯏ
ꯈꯔ ꯍꯣꯏ ꯎꯝ ꯀꯔꯤ ꯍꯥꯏꯁꯤꯔꯥ ꯈꯪꯗꯦ ꯕꯦꯀꯤꯡ ꯇꯧꯕ ꯇꯥꯏꯞꯇ ꯈꯔ ꯄꯣꯝꯈꯠꯄꯗꯤ ꯌꯥꯏ ꯑꯗꯨꯗ ꯑꯣꯏ ꯑꯆꯣ ꯍꯣꯔꯦꯟ ꯈꯔ ꯂꯩꯔꯒ ꯃꯁꯥꯅ ꯃꯥꯡꯈꯤꯕꯗꯣ ꯑꯩꯈꯣꯏ ꯉꯧꯕ ꯂꯣꯏꯗ꯭ꯔꯤꯀꯥꯟꯗ ꯇꯥꯕꯗꯣ ꯑꯗꯨꯅ ꯄꯥꯝꯃꯦꯕ ꯁꯨꯃꯥꯏꯅ ꯇꯧꯔꯒ ꯆꯅꯝ ꯈ꯭ꯔ ꯍꯥꯞꯈ꯭ꯔꯗꯤ ꯑꯗꯨꯝ ꯃꯅꯝꯗꯤ ꯃꯅꯝꯁꯨ ꯃꯍꯥꯎꯁꯨ ꯂꯣꯏꯅ ꯌꯥꯔꯦ ꯊꯨꯝ ꯌꯥꯝꯗꯕꯤꯀꯣ
ꯎꯝ
ꯑꯗꯨ ꯃꯣꯔꯣꯛ ꯃꯔꯣꯔꯣꯛ ꯂꯩꯔꯗꯤ ꯃꯔꯣꯔꯣꯛ ꯑꯤꯡꯕꯗꯣ ꯈꯔ ꯈꯔ ꯃꯆꯥ ꯃꯆꯥꯗꯨꯁꯨ ꯀꯛꯑꯒ ꯍꯥꯞꯅ ꯐꯕꯅꯦ ꯄꯤꯁ ꯄꯤꯁ ꯑꯆꯧꯕ ꯍꯥꯏꯗꯤ ꯐꯩꯅꯦꯗꯤ ꯑꯗꯨꯁꯨ ꯄꯥꯝꯃꯦ ꯑꯗꯨꯒ ꯑꯩꯅ ꯊꯣꯡꯗꯕ ꯃꯤꯅ ꯊꯣꯡꯕ ꯆꯥꯕ ꯑꯩꯅ ꯌꯥꯝ ꯍꯥꯎꯕꯁꯦ ꯑꯁ ꯑꯩꯒꯤ ꯑꯟꯇꯤꯒꯣ ꯑꯩꯒꯤ ꯏꯅꯦ ꯍꯥꯏꯇꯥꯔꯦ ꯑꯩꯒꯤ ꯏꯄꯥꯒꯤ ꯏꯅꯥꯎꯅꯨꯄꯤ ꯃꯥ ꯂꯩꯕ ꯃꯥꯅ ꯅꯍꯥꯟ ꯃꯣꯏ ꯃꯄꯥꯟꯗ ꯂꯩꯕ ꯀꯥꯟꯗ ꯃꯣꯏ ꯅꯥꯒꯥꯂꯦꯟ ꯅꯥꯒꯥꯂꯦꯟꯗꯒꯤ ꯃꯔꯨꯞ ꯃꯥ ꯂꯩꯑꯦ ꯃꯥꯅ ꯊꯣꯡꯕꯒꯤꯕ ꯃꯑꯣꯡꯒꯤ ꯊꯣꯡꯕ ꯍꯥꯏꯇꯥꯔꯦ
ꯑꯆꯥ ꯑꯆꯥ
ꯑꯁ ꯍ ꯍꯣꯏꯕꯨ ꯍꯋꯥꯏꯖꯔꯗꯣ ꯀꯔꯤ ꯍꯥꯞꯄ ꯈꯪꯗꯦ ꯍꯋꯥꯏꯖꯥꯔꯗꯤ ꯆꯥꯏꯗꯅꯪꯁꯨ
ꯆꯥꯏꯗ ꯆꯥꯏꯗ
ꯍꯋꯥꯏꯖꯥꯔꯗꯣ ꯐꯥꯔꯁꯇꯝ ꯉꯧꯔꯒ ꯀꯔꯤ ꯀꯩꯅꯣꯝ ꯍꯥꯞꯄ ꯃꯥꯜꯂꯦ ꯑꯗꯨꯝ ꯃꯔꯨ ꯃꯔꯥꯡ ꯈꯔ ꯈꯔ ꯍꯥꯞꯄꯒ ꯑꯗꯨꯒ ꯌꯦꯔꯨꯝꯗꯣ ꯐꯨꯠꯈ꯭ꯔ ꯃꯇꯨꯡꯗ ꯈꯔ ꯉꯥꯎꯧꯕ ꯃꯥꯜꯂꯦ ꯑꯗꯨꯁꯨ
ꯎꯝ
ꯌꯥꯝ ꯌꯥꯝ ꯗꯤꯞ ꯐ꯭ꯔꯥꯏꯗꯤ ꯅꯠꯇꯕ ꯀ ꯑꯗꯨꯝ ꯀꯣ ꯑꯗꯨꯝ ꯈꯔ ꯉꯥꯎꯔꯒ ꯃꯅꯝꯗꯣ ꯊꯣꯛꯍꯟꯕ ꯍꯥꯏꯇꯥꯔꯦ ꯑꯗꯨ ꯊꯣꯛꯈ꯭ꯔꯒ ꯉꯁꯥꯏꯒꯤ ꯍꯋꯥꯏꯖꯔ ꯍꯋꯥꯏꯁꯦ ꯊꯣꯡꯂꯒ ꯑꯗꯨꯝ ꯊꯥꯎ ꯌꯥꯎꯕꯅꯦ ꯃꯣꯏꯁꯦ ꯊꯣꯡꯉꯁꯨ ꯑꯗꯨꯃꯥꯏꯅ ꯊꯣꯡꯕꯗꯨ ꯍꯥꯞꯂꯒ ꯑꯃꯨꯛꯀ ꯃꯍꯤ ꯍꯥꯞꯄꯒ ꯀꯪꯍꯟꯕ ꯍꯥꯏꯇꯥꯔꯦ ꯃꯍꯤ ꯈꯔ ꯈꯔ ꯌꯥꯎꯔꯒ ꯐ꯭ꯔꯥꯏ ꯐ꯭ꯔꯥꯏꯁꯨ ꯃꯥꯜꯂꯤꯦ ꯏꯟꯁꯥꯡꯁꯨ ꯃꯥꯜꯂꯤ ꯑꯗꯨꯝ ꯑꯗꯨꯝ ꯃꯣꯔꯣꯛ ꯑꯩꯈꯣꯏꯅ ꯏꯔꯣꯝꯕ ꯁꯦꯝꯕ ꯇꯥꯏꯞꯇ ꯑꯗꯨꯝ ꯃꯥꯟꯅꯤꯗ ꯏꯁꯤꯡꯒꯤ ꯆꯥꯡꯗꯣ ꯑꯁ ꯃꯗꯨꯃꯥꯏꯅ ꯃꯣꯏꯅ ꯇꯝꯃꯦꯅ ꯑꯩꯈꯣꯏꯕꯨ ꯅꯍꯥꯟꯗꯨ ꯏꯟꯖꯥꯡꯗ ꯊꯤꯜꯂꯛꯄ ꯑꯗꯨꯗꯒꯤ ꯆꯥꯕꯒ ꯑꯁ ꯐꯥꯁꯇ ꯌꯦꯔꯣꯝꯒ ꯍꯋꯥꯏ ꯆꯔ ꯍꯥꯏꯦ ꯕꯣꯝ ꯑꯣꯟꯕ ꯃꯥꯟꯗ꯭ꯔꯣ
ꯍꯣꯏ ꯍꯣꯏ ꯍꯣꯏꯝ ꯇ ꯇꯣꯉꯥꯟꯒꯗ ꯃꯥꯂꯀꯣ
ꯍꯣꯏ ꯑꯗꯨꯅꯦ ꯄꯨꯛꯀ ꯅꯨꯡꯁꯤꯠꯀ ꯀꯥꯗꯧ ꯃꯥꯟꯅꯅꯦꯕ ꯑꯁ ꯆꯥꯕꯗꯗꯤꯕꯨ ꯑꯗꯨꯝ ꯆꯥꯅꯤꯡꯉꯦꯕ ꯃꯗꯨꯒꯤꯗꯣ ꯍꯥꯎꯋꯦꯕ
ꯎꯝ
ꯊꯣꯡꯕ ꯃꯤ ꯑꯃꯊꯛꯇꯁꯨ ꯂꯩꯗꯤ ꯂꯩ ꯑꯗꯨ ꯑꯗꯨꯝ ꯄꯥꯛꯁꯨ ꯄꯛ ꯏ ꯃꯕꯥꯥꯅꯤꯗꯣ
ꯑꯆꯥ ꯑꯆꯥ
ꯑꯣꯛꯁꯥꯒ ꯀꯩꯅꯣꯒꯨꯝꯕꯅꯤꯅ ꯑꯣꯛꯁꯥꯒ ꯍꯧꯖꯤꯛ ꯁꯣꯏꯕꯨꯝ
ꯎꯝ
ꯑꯗꯨꯃꯥꯏꯅ ꯇꯥꯏꯞꯇ ꯑꯗꯨꯝ ꯍꯥꯎꯋꯤꯗꯅ ꯑꯗꯨꯅꯦ ꯑꯁ ꯌꯦꯔꯨꯝꯗꯤ ꯌꯥꯝ ꯉꯥꯎꯅꯤꯡꯉꯥꯏ ꯀꯔꯤꯣ ꯊꯣꯡꯅꯤꯡꯉꯥꯏ ꯉꯥꯎꯅꯤꯡꯉꯥꯏꯗꯤ ꯌꯥꯝ ꯂꯩꯌꯦꯗ
ꯑꯩ ꯑꯩꯗꯤ ꯍꯧꯖꯤꯛ ꯅꯪꯅ ꯍꯥꯏꯕ ꯇꯥꯏꯞꯇ ꯑꯩꯗꯤ ꯌꯦꯔꯨꯝꯝꯗꯤ ꯐꯖꯅ ꯆꯥꯗꯤꯦ ꯆꯥꯝꯅꯦꯀꯣ ꯑꯩꯈꯣꯏ ꯏꯃꯥꯅꯁꯨ ꯑꯩ ꯌꯦꯟꯁꯥꯡ ꯍꯥꯎꯇ꯭ꯔꯦꯅ ꯂꯩꯔꯗꯤꯦ ꯏꯃꯥ ꯑꯗꯨꯝ ꯂꯩꯔꯝ ꯑꯩ ꯇꯣꯉꯥꯟꯅ ꯉꯧꯈ꯭ꯔꯅꯤ ꯑꯗꯨꯒ ꯑꯩꯅ ꯈ꯭ꯋꯥꯏꯗ ꯄꯥꯝꯕꯁꯤ ꯌꯦꯔꯨꯝ ꯄꯥꯝꯃꯦ ꯑꯗꯨꯒ ꯌꯦꯔꯨꯝꯗ ꯆꯥꯃꯤꯟꯅꯒꯗꯧꯕꯁꯦ ꯆꯝꯐꯨꯠ ꯍꯪꯒꯥꯝꯒꯨꯝꯕ ꯏꯁꯀꯣꯁꯀꯨꯝꯕ ꯑꯗꯨꯃꯥꯏꯅ ꯆꯥꯅꯤꯡꯉꯥꯏ ꯑꯩꯗꯤ ꯌꯦꯔꯨꯝꯒ ꯑꯗꯨꯝ ꯉꯧꯔꯣꯀꯣ ꯑꯗꯨꯅ ꯆꯥꯛꯁꯨ ꯆꯪꯕ ꯍꯦꯜꯂꯦ
ꯌꯦꯔꯣꯝꯗꯤ ꯁꯥ ꯂꯩꯇ꯭ꯔꯗꯤ ꯑꯗꯨꯝ ꯁꯥ ꯈꯛꯇ ꯅꯠꯇꯦꯗ ꯑꯦꯄꯤꯇꯥꯏꯠ ꯇ꯭ꯔꯗꯤ ꯍꯥꯏꯕ ꯋꯥꯅꯤ ꯏꯟꯖꯥꯡ ꯍꯥꯎꯕ ꯍꯥꯎꯇꯕ ꯑꯗꯨꯝ ꯏꯟꯖꯥꯡ ꯅꯥꯄꯤ ꯑꯣꯏꯔꯗꯤ ꯑꯗꯨꯝ ꯗꯥꯜ ꯑꯣꯏꯔꯁꯨ ꯌꯥꯏ ꯕꯤꯟꯁ ꯑꯣꯏꯔꯁꯨ ꯌꯥꯏ ꯌꯦꯔꯨꯝ ꯍꯥꯞꯈ꯭ꯔꯗꯤ ꯃꯅꯝꯗꯨ ꯅꯨꯡꯉꯥꯏꯕ ꯆꯥꯎ ꯀꯥꯟꯗ ꯆꯥꯛ ꯆꯪꯉꯦꯕ
ꯎꯝ ꯏꯆꯦꯅꯁꯨ
ꯑ ꯍ
ꯏꯆꯦꯅꯁꯨ ꯀꯩꯅꯣ ꯇꯧꯕꯅꯦꯕ ꯅꯣꯡꯃꯁꯦ ꯑꯩꯕꯨ ꯆꯥꯛ ꯆꯥꯃꯤꯅꯥꯁꯦ ꯂꯥꯛꯑꯣ ꯍꯥꯏꯅ ꯀꯧꯕ
ꯑꯥꯎ
ꯑꯗꯨ ꯀꯧꯔꯒ ꯑꯩꯗꯤ ꯑꯗꯨ ꯃꯇꯝꯅ ꯑꯍꯥꯟꯕ ꯈꯪꯕꯅꯦ ꯑꯗꯨ ꯐꯥꯎꯗꯤ ꯗꯥꯜꯗꯨꯗ ꯗꯥꯜꯗꯨ ꯊꯣꯡꯈ꯭ꯔꯦꯅ ꯆꯝꯐꯨꯠꯇ ꯑꯗꯨ ꯅꯠꯇ꯭ꯔꯒ ꯀꯨꯀꯔꯗ ꯀꯥꯞꯈ꯭ꯔꯦꯅ ꯗꯥꯎꯗꯣ
ꯎꯝ
ꯌꯦꯔꯨꯝꯗꯨ ꯉꯁꯥꯏ ꯁꯤꯝꯄꯜ ꯐ꯭ꯔꯥꯏ ꯇꯧꯕꯀꯣ ꯊꯥꯎꯍꯥꯞ ꯁꯤꯝꯄꯜ ꯐ꯭ꯔꯥꯏ ꯇꯧꯔꯒ ꯌꯦꯟꯁꯥꯡꯗꯨꯗ ꯍꯥꯞꯆꯤꯟꯕ ꯗꯥꯜꯗꯨꯗ ꯑꯁ ꯑꯗꯨꯒꯤꯁꯨ ꯍꯥꯎꯋꯦꯕꯨ ꯐꯖꯅ ꯆꯥꯔꯦ
ꯍꯥꯎꯋꯦ ꯍꯥꯎꯋꯦ ꯑꯩꯁꯨ ꯅꯍꯥꯟ ꯏꯝꯐꯥꯜꯗ ꯑꯩ ꯀꯣꯆꯤꯡ ꯅꯍꯥꯟ ꯅꯪꯁꯨ ꯂꯩꯔꯤꯗꯅꯥ ꯑꯩ ꯀꯣꯆꯤꯡ ꯂꯧꯕ ꯃꯇꯝꯗ
ꯍꯣꯏ ꯍꯣꯏ
ꯃꯗꯨꯒꯤ ꯃꯇꯝꯗꯨꯗ ꯑꯩꯈꯣꯏ ꯑꯥ ꯑꯗꯨꯗ ꯀꯩꯅꯣꯃꯥ ꯑꯈꯣꯏ ꯃꯔꯨꯞ ꯃꯃꯅ ꯑꯗꯨꯃꯥꯏꯅ ꯊꯣꯡꯕꯅꯤ ꯑꯩꯁꯨ ꯑꯍꯥꯟꯕꯅꯦ ꯍꯥꯎꯋꯦ
ꯎꯝ
ꯑꯗꯨ ꯍꯧꯖꯤꯛꯀꯤ ꯗꯥꯜꯗꯨꯁꯨ ꯑꯅꯤ ꯂꯩꯗꯅ ꯍꯧꯖꯤꯛ ꯑꯥ ꯀꯔꯤꯕꯥ ꯃꯁꯨꯔꯤꯒ ꯑꯃ ꯍꯧꯖꯤꯛ ꯆꯅꯥꯒꯤ ꯗꯥꯜꯗꯣ
ꯍꯣꯏ ꯍꯣꯏ
ꯆꯅꯥꯒꯤ ꯗꯥꯜꯗꯨꯅ ꯍꯦꯟꯅ ꯍꯥꯎꯕꯅꯦ ꯃꯗꯨꯗꯣ
ꯍꯣꯏ ꯑꯗꯨ ꯑꯃꯨꯛꯀꯥ ꯀꯩꯅꯣꯗꯤ ꯍꯥꯏꯅꯦꯀꯣ ꯗꯥꯜꯗꯨꯅ ꯑꯃꯨꯛꯀ ꯂꯋꯥꯔ ꯀ꯭ꯂꯥꯁ ꯃꯑꯣꯡꯗ ꯆꯠꯂꯦꯕ
ꯉꯁꯥꯏꯒꯤ ꯍꯣꯏ ꯍꯣꯏ ꯍꯣꯏ ꯍꯣꯏ ꯌꯦꯂꯣ ꯈꯔꯥ ꯆꯥꯎꯕꯗꯣ
ꯍꯣꯏ ꯍꯣꯏ ꯍꯣꯏ
ꯑꯗꯨ ꯑꯗꯨꯁꯨ ꯍꯥꯎꯋꯦꯅꯦ ꯑꯗꯨꯝ ꯊꯣꯡꯕ ꯍꯩꯔꯗꯤ
ꯍꯥꯎꯋꯦꯗꯥ ꯗꯥꯜꯗꯤ ꯗꯥꯜꯁꯨ ꯃꯈꯟ ꯌꯥꯝꯃꯦ ꯍꯧꯖꯤꯛ ꯑꯈꯣꯏꯅ ꯗꯥꯏꯔꯦꯛ ꯉꯧꯗꯕꯤ ꯏꯁꯤꯡ ꯀꯔꯤꯕ ꯍꯧꯖꯤꯛ ꯑꯩꯈꯣꯏꯅ ꯑꯣꯛꯀꯤ ꯊꯥꯎ ꯊꯣꯛꯂꯛꯄꯗꯣ
ꯍꯣꯏ ꯍꯣꯏ
ꯑꯣꯛꯀꯤ ꯃꯍꯥꯎ ꯊꯣꯡꯕ ꯀꯥꯟꯗ ꯊꯣꯔꯛꯄꯗꯣ ꯑꯗꯨꯁꯨ ꯗꯥꯜꯗꯣ ꯉꯧꯗ꯭ꯔꯗꯤ ꯑꯗꯨꯝ ꯗꯥꯜ ꯃꯊꯛꯇꯥ ꯍꯥꯞꯄꯁꯨ ꯌꯥꯏꯌꯦꯕ ꯑꯗꯨꯗꯣ ꯍꯥꯎꯋꯦꯕ ꯑꯗꯨꯝ ꯅꯠꯇꯕꯤ ꯑꯗꯨꯝ ꯏꯟꯖꯥꯡ ꯅꯥꯄꯤ ꯃꯤꯠ ꯁꯥ ꯑꯃ ꯂꯩꯔꯗꯤ ꯗꯥꯜꯗꯨ ꯉꯧꯗ꯭ꯔꯁꯨ ꯑꯗꯨꯝ ꯊꯣꯡꯃꯤꯟꯅꯔꯒ ꯗꯥꯜꯗꯨ ꯀꯔꯤꯁꯨ ꯀꯥꯏꯍꯟꯗꯕꯤ ꯆꯥꯏꯗꯅ ꯑꯃꯁꯨ ꯂꯩꯑꯦ ꯑꯗꯨꯒ ꯑꯣꯛꯁꯥꯒ ꯑꯀꯪꯕ ꯑꯣꯏꯔꯗꯤ ꯑꯃꯨꯛꯀꯥ ꯁꯟꯁꯥꯡ ꯒꯨꯝꯥ ꯑꯀꯪꯕ ꯑꯣꯏꯔꯗꯤ ꯗꯥꯜꯗꯣ ꯑꯗꯨꯝ ꯄ꯭ꯔꯦꯁꯔ ꯀꯨꯀꯔ ꯇꯧꯔꯒ ꯀꯥꯏꯍꯟꯕꯗꯣ
ꯎꯝ
ꯑꯗꯨꯁꯨ ꯍꯥꯎꯋꯦ ꯑꯗꯨꯒ ꯗꯥꯜ ꯑꯃ ꯉꯥꯎꯅꯤꯡꯉꯥꯏꯁꯨ ꯂꯩꯗꯅ ꯍꯧꯖꯤꯛ ꯗꯥꯜꯗꯨ ꯆꯥꯝꯊꯣꯛꯈ꯭ꯔꯒ ꯗꯥꯜꯗꯨ ꯐꯨꯠꯇ꯭ꯔꯤꯀꯥꯟꯗ ꯄꯤꯌꯥꯁ ꯍꯥꯞꯄꯒ ꯈꯔ ꯈꯔ ꯆꯥꯅꯝ ꯆꯥꯅꯝ ꯍꯥꯞꯄꯒ ꯃꯗꯨꯗꯣ ꯃꯊꯛ ꯗꯥꯜꯗꯅ ꯐꯥꯔꯁꯇ ꯉꯥꯎꯔꯒ ꯏꯁꯤꯡ ꯍꯥꯞꯄꯒ ꯊꯣꯡꯕ ꯑꯗꯨꯁꯨ ꯍꯥꯎꯋꯦ
ꯑꯆꯥ ꯑꯆꯥ ꯑꯆꯥ
ꯎꯝ
ꯑꯩꯗꯤ ꯕꯤꯟꯁꯇꯤ ꯄꯥꯝꯕꯁꯦ
ꯑꯥ
ꯕꯤꯟꯁꯇ ꯄꯥꯝꯕꯁꯦ ꯑꯁꯤꯃꯛꯇꯤ ꯑꯩ ꯀꯩꯅꯣ ꯍꯥꯏꯔꯒꯦ ꯁꯦꯡꯅ ꯍꯥꯏꯔꯒꯦ ꯁꯒꯣꯜ ꯍꯋꯥꯏꯗꯣ ꯃꯥꯃꯨꯛ ꯍꯦꯟꯕꯗꯤ ꯂꯩꯇꯦ
ꯁꯒꯣꯜ ꯁꯒꯣꯜ ꯍꯋꯥꯏꯁꯨ ꯆꯥꯛꯛꯇꯤ ꯆꯪꯉꯦ ꯑꯗꯨꯝ ꯆꯥꯛ ꯆꯪꯉꯦ ꯍꯥꯏꯕꯗꯤ ꯀꯔꯤ ꯍꯥꯏꯁꯤꯔꯥ ꯄꯨꯛ ꯅꯨꯡꯉꯥꯏꯇꯕ ꯑꯃꯇꯒꯨꯝꯕꯗ ꯆꯥꯕ ꯍꯦꯟꯅ ꯍꯥꯎꯕꯅꯦ
ꯅꯍꯥꯟ ꯂꯝꯂꯦꯛꯄ ꯆꯠꯄ ꯂꯝꯂꯦ ꯐꯠ ꯆꯠꯂꯒ ꯑꯩꯈꯣꯏ ꯃꯤ ꯑꯩꯈꯣꯏ ꯃꯔꯨꯞꯁꯤꯡ ꯂꯣꯏꯅ ꯆꯠꯄꯅꯦ꯫ ꯑꯗꯨꯒ ꯑꯩꯈꯣꯏ ꯑꯍꯟ ꯈꯣꯏꯁꯨ ꯆꯠꯃꯤꯟꯅꯕ ꯑꯍꯟ ꯑꯃꯗꯨꯅ ꯂꯝꯒꯤ ꯎꯆꯦꯛ ꯑꯅꯤ ꯑꯍꯨꯝꯒꯨꯝꯕ ꯍꯜꯂꯛꯄ
ꯑꯥ
ꯑꯗꯨꯒ ꯍꯧꯖꯤꯛ ꯁꯒꯣꯜ ꯍꯋꯥꯏ ꯊꯣꯡꯂꯤꯕ ꯑꯩꯈꯣꯏꯖꯨ ꯑꯗꯨꯝ ꯐꯥꯝꯒꯨꯝꯕ ꯌꯦꯡꯕ ꯆꯠꯄ ꯑꯩꯈꯣꯏꯅ ꯑꯃꯨꯛ ꯂꯝꯂꯛꯇ ꯆꯠꯄ ꯃꯣꯏꯅꯝ ꯐꯥꯝ ꯌꯦꯡꯕ ꯂꯥꯛꯄꯅꯦꯕ꯫
ꯎꯝ꯫
ꯑꯗꯨ ꯅꯦꯄꯥꯂꯤ ꯑꯣꯏꯕ ꯊꯣꯡꯂꯤꯕꯁꯦ ꯑ ꯃꯥꯅ ꯊꯣꯡ ꯁꯒꯣꯜ ꯋꯥꯏ ꯁꯒꯔꯤꯁꯨ ꯍꯥꯞꯇꯕꯤꯗ ꯑꯗꯨꯝ ꯀꯔꯤ ꯀꯔꯤ ꯍꯥꯞꯆꯤꯜꯂꯒ ꯂꯥꯆꯟ ꯄꯦꯁ ꯈꯔ ꯊꯥꯎ ꯈꯔ ꯍꯥꯞꯆꯜꯂꯦ ꯑꯗꯨꯝꯥꯏꯅ ꯊꯣꯡꯕ ꯑꯗꯨꯒ ꯎꯪꯉꯒꯀꯣ ꯆꯩ ꯄꯥꯏꯔ ꯎꯪꯉꯦꯅ ꯃꯣꯏꯗꯤ ꯑꯃ ꯇꯧꯔꯒ ꯑꯗꯨ ꯊꯣꯡꯉꯦ ꯊꯣꯉꯒ ꯑ
ꯆꯥꯀꯦꯝꯒꯨꯝꯅ
ꯆꯀꯦꯝꯃꯛꯁꯨ ꯅꯠꯇꯦ ꯑꯗꯨꯝ ꯑꯗꯨꯝ ꯏꯟꯖꯥꯡꯅꯦ ꯁꯒꯣꯜ ꯍꯋꯥꯏ ꯉꯥꯛꯇꯅꯦ꯫ ꯊꯣꯉꯦ ꯊꯣꯡꯉꯒ ꯑꯩꯈꯣꯏꯒꯤ ꯀꯩꯅꯣꯈꯣꯏꯁꯨ ꯂꯥꯛꯈ꯭ꯔꯕ꯫ ꯑꯗꯨ ꯎꯆꯦꯛꯇꯨ ꯄꯨꯔꯛꯂꯒ ꯃꯥꯅ ꯁꯠ ꯁꯠ ꯁꯠ ꯁꯠ ꯁꯦꯝꯅ ꯎꯆꯦꯛꯇꯣ ꯑꯗꯨꯗ ꯍꯥꯞꯆꯤꯟꯕ꯫
ꯎꯝ꯫
ꯑꯗꯨꯗ ꯑꯩꯈꯣꯏꯁꯨ ꯆꯦꯛ ꯀꯞꯄ ꯀꯔꯤ ꯀꯔꯤ ꯆꯠꯂꯦꯗꯣ ꯍꯜꯂꯛꯂꯒ ꯆꯥꯛ ꯂꯥꯝꯃꯟꯈ꯭ꯔꯕꯅꯦꯕ ꯆꯥꯛꯁꯨ ꯂꯥꯝꯗꯤ ꯂꯥꯝꯃꯦ ꯑꯗꯨꯕꯨ ꯁꯇꯤꯜ ꯆꯤꯡꯗꯗꯤ ꯆꯥꯛ ꯏꯟꯁꯥꯡ ꯆꯥꯕ ꯌꯥꯝ ꯅꯨꯡꯉꯥꯏꯅꯀꯣ ꯑꯗꯨ ꯀꯩꯅꯣ ꯇꯧꯔꯦ ꯇꯧꯔꯒ ꯃꯥꯅ ꯊꯣꯡꯉꯦ ꯅꯪ ꯆꯥꯛꯂꯝꯝꯕ꯭ꯔ ꯍꯥꯏꯅꯦ ꯑꯩꯕꯨ ꯑꯩꯕꯨ ꯀꯞ ꯑꯃ ꯊꯛꯟꯕ ꯊꯛꯈ꯭ꯔꯦ ꯍꯣꯔꯦꯟ ꯈꯨꯗꯡꯗꯅꯦ ꯑꯩꯈꯣꯏꯅ ꯆꯞ ꯆꯥꯕꯁꯦ ꯚꯥꯏ꯫